ꯍꯜꯂꯣ ꯀꯩꯗꯧꯔꯝꯃꯤꯅꯣ
ꯑꯩꯖꯦ ꯍꯤꯞꯄꯤꯌꯦ
ꯆꯥꯛ ꯆꯥꯔꯕꯣ ꯆꯥꯗ꯭ꯔꯤꯕꯣ
ꯆꯥꯛ ꯆꯥꯗ꯭ꯔꯤꯌꯦ ꯈ꯭ꯋꯥꯡꯖꯦ ꯌꯥꯝ ꯅꯥꯔꯕ ꯉꯔꯥꯡꯗꯣ ꯊꯕꯛ ꯂꯣꯏꯕꯗ ꯑꯈꯣꯏ ꯄꯨꯡ ꯇ꯭ꯔꯥꯃꯥꯊꯣꯏ ꯃꯈꯥꯏꯃꯨꯛ ꯇꯥꯔꯦꯕꯀꯣ ꯑꯗꯒꯤ ꯂꯣꯏꯁꯟ ꯈꯥꯝꯖꯟꯕ ꯀꯩꯀꯥ ꯇꯧꯔꯀꯥꯟꯗꯗꯤ ꯕꯥꯔꯣ ꯇꯥꯔꯦ ꯑꯗꯒꯤ ꯆꯥꯛ ꯆꯥꯔꯦ ꯕꯥꯔꫭ ꯇꯥꯔ ꯃꯇꯨꯡꯗ ꯆꯛ ꯆꯥꯔꯦ ꯆꯛꯆꯥ ꯇꯣꯛꯄꯗꯗꯤ ꯄꯨꯡ ꯕꯥꯔꯣ ꯃꯈꯥꯏ ꯃꯌꯥ ꯑꯗꯨꯝ ꯇꯔꯦ ꯑꯗꯨꯅ ꯇꯨꯝꯕꯗꯗꯤ ꯄꯨꯡ ꯑꯃ ꯍꯦꯜꯂꯒ ꯇꯨꯝꯃꯦ ꯑꯗꯨꯒꯤꯗꯤ ꯏꯁꯥꯖꯦ ꯍꯧꯒꯠ ꯉꯝꯗ꯭ꯔꯕ ꯈ꯭ꯋꯥꯡꯖꯦ ꯑꯔꯣꯏꯕꯤꯗ ꯅꯥꯔꯕ ꯑꯗꯨꯒꯤ ꯉꯥꯛꯇꯪ ꯕ꯭ꯔꯁ ꯅꯨꯡꯀꯩꯀꯥꯕꯨꯗꯤ ꯂꯣꯏ ꯆꯤꯟ ꯌꯥꯕꯨꯗꯤ ꯁꯦꯡꯕ ꯂꯣꯏꯔꯦꯗ ꯑꯗꯨꯒ ꯑꯃꯨꯛ ꯍꯤꯞꯆꯟꯕꯅꯦ ꯑꯩꯖꯦ ꯏꯁꯥꯥꯖꯦ ꯏꯅꯨꯡ ꯅꯨꯡꯉꯥꯏꯇꯦꯅ ꯗꯥꯗꯤ ꯊꯕꯛ ꯍꯧꯒ꯭ꯔꯕꯅꯦꯕ ꯉꯍꯥꯛ ꯂꯩꯔ ꯏꯁꯥ ꯈꯔ ꯅꯨꯡꯉꯥꯏꯔꯀꯥꯟꯗ ꯌꯥꯎꯔꯒꯦꯅ ꯑꯩꯁꯨ ꯉꯥꯏꯔꯕ
ꯌꯥꯝ ꯊꯦꯡꯉꯦꯀꯣ ꯑꯗꯨꯗꯩ ꯅꯣꯏ ꯉꯔꯥꯡ ꯇꯨꯝꯕ ꯈꯣꯠꯄ ꯇꯥꯏꯃꯤꯡꯗꯣ ꯄꯨꯡ ꯕꯥꯔꯣ ꯍꯦꯟ ꯇꯥꯗꯤ ꯑꯩꯁꯨ ꯑꯣꯖꯥꯒꯤ ꯃꯅꯥꯛꯇ ꯆꯠꯂꯨꯔꯦ ꯉꯁꯤꯁꯦ ꯍꯜꯂꯛꯑꯦ ꯑꯗꯨꯒ ꯍꯥ ꯄꯣꯠꯊꯥꯕ ꯉꯥꯛꯇꯪ ꯄꯣꯠꯊꯥꯔꯝꯕꯅꯤ ꯆꯥꯛꯀ ꯆꯥꯗ꯭ꯔꯤ ꯑꯩꯖꯨ ꯆꯥꯛꯄꯨꯗꯤ ꯂꯣꯏꯔꯝꯃꯅꯤꯅ ꯈꯜꯂꯦ ꯑꯗꯨꯒ ꯀꯩꯅꯣ ꯇꯧꯋꯦ ꯑꯩꯖꯨ ꯉꯔꯥꯡꯖꯦ ꯀꯩꯅꯣ ꯇꯧꯋꯦꯃꯤ ꯇꯨꯝꯕ ꯇꯨꯝꯃꯨꯕꯗꯅꯦ ꯑꯈꯣꯏꯒꯤ ꯃꯣꯟꯗꯣ ꯈꯔ ꯅꯦꯝꯃꯤꯔꯥ ꯀꯩꯅꯣ ꯀꯩꯅꯣ ꯑꯩꯅ ꯌꯥꯍꯤꯞ ꯊꯤꯈꯤꯕ ꯃꯥꯜꯂꯦꯕ ꯑꯈꯣꯏ ꯂꯦꯡꯖꯨꯝꯖꯦ ꯀꯩꯅꯣ ꯑꯣꯏ ꯊꯪꯕ ꯁꯤꯖꯦ ꯂꯦꯡꯕꯗ ꯁꯣꯔ ꯊꯤꯀꯛ ꯊꯤꯀꯛ ꯇꯧꯔꯒ ꯑꯈꯣꯏꯒꯤ ꯀꯩꯅꯣ ꯇꯧꯕꯗꯧꯅ ꯇꯧꯋꯦ ꯍꯥꯏꯕ ꯑꯩ ꯈꯟꯕꯗ ꯃꯁꯤꯁꯦ ꯌꯥꯍꯤꯞ ꯊꯤꯕꯗ ꯍꯥꯏꯒꯗ꯭ꯔ ꯅꯨꯡꯁꯤꯠ ꯍꯥꯏꯒꯗ꯭ꯔ ꯑꯗꯨꯃꯥꯏꯅ ꯑꯃ ꯇꯧꯔꯝꯃꯦ ꯑꯗꯣ ꯁꯤ ꯃꯇꯣꯝꯇ ꯑꯗꯨꯝ ꯐꯔꯛꯇꯧ ꯅꯠꯇ꯭ꯔꯣ
ꯐꯒꯅꯤꯗ ꯅꯪ ꯅꯨꯡꯗ ꯅꯨꯡꯉꯥꯏꯇ꯭ꯔꯒꯗꯤ ꯀꯩꯅꯣ ꯊꯥꯎ ꯑꯆꯥꯕꯒꯨꯝꯕꯀꯣ ꯑꯆꯊꯥꯎꯗꯣ ꯆꯥꯅꯕ ꯑꯆꯊꯥꯎꯗꯣ ꯑꯗꯨ ꯇꯧꯔꯒ ꯀꯅꯥꯒꯨꯝꯕꯝꯅ ꯇꯧꯔ ꯇꯩꯍꯜꯂꯨ ꯅꯣꯏ ꯃꯥꯗꯔ ꯀꯩꯅꯣꯝ ꯇꯧꯔ ꯇꯩꯍꯜꯂꯣ ꯑꯗꯨ ꯑꯗꯨꯝ ꯐꯖꯒꯤꯅꯤ ꯅꯨꯡꯁꯤꯠ ꯆꯪꯕ ꯒꯨꯝꯕ ꯅꯠ ꯅꯪꯒꯤ ꯌꯍꯤꯞ ꯊꯤꯕꯗꯨꯗ ꯅꯟꯖꯟꯕꯒꯤꯁꯨ ꯑꯣꯏꯔꯝꯕ ꯌꯥꯏꯌꯦꯕ ꯑꯗꯨꯃꯥꯏꯅ ꯇꯧꯕ ꯑꯗꯨꯃꯥꯏꯅ ꯇꯧꯔꯒ ꯐꯒꯤꯅꯤ ꯗꯨꯝ ꯀꯩꯁꯨ ꯇꯧꯔꯣꯏꯗ
ꯑꯩꯖꯨ ꯅꯖꯤꯟꯕꯗꯤ ꯃꯥꯜꯂꯦ ꯑꯗ ꯆꯥꯛ ꯊꯣꯡꯒ꯭ꯔꯕꯣ
ꯆꯥꯛ ꯃꯃꯤ ꯑꯈꯣꯏ ꯏꯇꯩꯃꯅ ꯊꯣꯡꯒ꯭ꯔꯦ ꯉꯔꯥꯡ ꯀꯩꯀꯩ ꯉꯔꯥꯡꯗꯥꯡ ꯀꯩ ꯆꯥꯈꯤꯒꯦ ꯅꯪ ꯂꯦꯡꯕ ꯌꯥꯕ ꯄꯣꯠ ꯀꯩ ꯆꯥꯒꯤꯒꯦꯕ ꯃꯥꯏꯔꯦꯟꯒꯨꯝꯕꯒ ꯆꯥꯒꯤꯕ꯭ꯔꯕ
ꯀꯩꯝ ꯆꯥꯗꯦꯗꯣ ꯑꯩ ꯉꯔꯥꯡ ꯆꯥꯕꯁꯦ ꯀꯩꯅꯣ ꯆꯥꯏꯌꯦ ꯀꯩꯅꫭ ꯉꯔꯥꯡꯒꯤꯗꯣ ꯀꯥꯡꯁꯣꯏ ꯆꯥꯏꯌꯦ ꯄꯣꯡ ꯍꯋꯥꯏ ꯀꯥꯡꯁꯣꯏ ꯑꯗꯨꯒ
ꯑꯩ ꯁꯨꯝ ꯑꯩ ꯈꯟꯕꯗ ꯌꯥꯍꯤꯞ ꯊꯤꯕꯒꯤ ꯃꯥꯜꯂꯦ ꯑꯩ ꯈꯟꯕꯗ ꯃꯣꯟ ꯈꯤꯇꯪ ꯀꯩꯅꯣ ꯇꯧꯔꯝꯗꯣꯏ ꯃꯥꯜꯂꯦ ꯂꯦꯡꯖꯨꯝ ꯑꯅꯤꯖꯦ ꯌꯦꯡꯕꯗ ꯍꯥꯏꯐꯦꯠ ꯃꯥꯟꯅꯗ꯭ꯔꯤꯅꯦ ꯑꯃꯅ ꯀꯨꯠꯇꯛ ꯂꯩ ꯍꯥꯏꯕ ꯑꯗꯒꯤ ꯅꯥꯔꯤꯕ ꯁꯥꯏꯠꯁꯦ ꯑꯗꯣ ꯈꯪꯗꯦ ꯍꯧꯔꯦꯟꯕꯨꯛꯇ ꯌꯦꯡꯒꯤꯒꯦ ꯐꯠꯇ ꯐꯠꯇ꯭ꯔꯒꯅ ꯃꯔꯤ ꯃꯔꯥꯡ ꯁꯨꯕ ꯍꯩꯕ ꯃꯤꯗ ꯌꯦꯡꯍꯟ ꯇꯥꯔꯦꯗꯅ ꯑꯗꯨꯒ ꯀꯩꯅꯣꯁꯨ ꯇꯧꯒꯦ ꯆꯤꯟꯕꯨꯗꯤ ꯈꯔ ꯍꯟꯊꯔꯦ ꯉꯔꯥꯡꯒꯤꯅꯦ ꯑꯩꯅ ꯑꯪꯒꯨꯔ ꯆꯥꯕꯗ ꯇꯤꯔꯥꯏꯈꯨꯝꯕꯤ ꯆꯨꯔ ꯇꯧꯕꯗꯣ ꯑꯗꯨ ꯍꯧꯖꯤꯛꯁꯦ ꯍꯩꯅꯗꯦ ꯀꯩꯅꯣ ꯏꯁꯨꯞ ꯏꯁꯨꯞ ꯁꯨꯞꯄꯒꯅꯦ ꯆꯤꯟꯖꯦ ꯏꯀꯪ ꯀꯪꯖꯤꯜꯂꯒ ꯀꯩꯅꯣꯝ ꯇꯧꯋꯦꯕꯀꯣ ꯎꯇꯨꯞꯃꯨꯛ ꯆꯥꯎꯔꯛꯄꯗꯨꯅ ꯀꯪꯖꯜꯂꯛꯄꯗ ꯍꯧꯖꯤꯛ ꯈꯔ ꯂꯩꯔꯤꯌꯦ ꯄꯨꯔꯥꯗꯤ ꯀꯣꯛꯇ꯭ꯔꯤ ꯑꯩ ꯉꯁꯤꯖꯦ ꯃꯥꯏꯖꯦ ꯈꯨꯝꯃꯒ ꯑꯗꯨꯝ ꯆꯠꯂꯕꯅꯦ ꯍꯥꯏꯕ ꯆꯤꯝꯕꯥꯟꯖꯦ ꯈꯨꯝꯖꯜꯂꯒ ꯑꯥꯗ ꯑꯩꯅꯒ ꯑꯣꯖꯥꯏ ꯃꯅꯥꯛꯇ ꯆꯠꯄꯗꯣ
ꯍꯟꯗꯒꯤꯅꯤꯗ ꯉꯁꯥꯏꯒꯤ ꯍꯟꯗꯔꯛꯄꯒꯤ ꯉꯁꯥꯏꯒꯤ ꯂꯣꯏ ꯆꯥꯎꯊꯣꯛꯎꯔꯒ ꯍꯟꯗꯔꯛꯄꯒꯤ ꯃꯥꯏ ꯂꯣꯏ ꯁꯨꯞꯆꯟꯕꯗꯣ ꯑꯗꯨꯗꯤ ꯁꯨꯞꯆꯟꯅꯦꯕ ꯈꯣꯏꯒꯤ ꯃꯤ ꯑꯅꯣꯏꯕꯅ ꯃꯌꯥꯡ ꯀꯪꯗꯔꯀꯥꯟꯗ ꯃꯥꯒꯤ ꯎꯟꯁꯥꯁꯤꯡꯗꯨ ꯂꯣꯏ ꯁꯨꯞꯆꯜꯂꯛꯏꯗꯅ ꯑꯃꯥꯏ ꯇꯧꯗꯅ ꯁꯨꯞꯆꯜꯂꯛꯏꯅꯦ ꯑꯗꯨꯝ ꯐꯒꯤꯅꯤ ꯍꯥꯟꯅꯒꯤ ꯐꯤꯕꯝꯗ ꯑꯗꯨꯝ ꯇꯥꯔꯛꯈꯤꯅꯤꯗ ꯉꯁꯤ ꯃꯉꯥꯏꯔꯦ ꯍꯌꯦꯡꯗꯤ ꯑꯗꯨꯝ ꯐꯒ꯭ꯔꯅꯤ ꯀꯩꯅꯣ ꯑꯗꯨ ꯀꯩꯁꯨ ꯈꯜꯂꯨꯅꯨ ꯍꯣꯏ ꯅꯪ ꯏꯀꯥꯏꯖꯔꯒꯗꯤ ꯑꯗꯨꯝ ꯃꯥꯛꯁ ꯀꯨꯝꯕ ꯑꯃ ꯎꯞꯁꯜꯂꯒ ꯑꯗꯨꯝ ꯆꯠꯄꯕꯨꯗꯤ ꯌꯥꯏꯀꯣ
ꯐꯖꯕꯅꯗꯤ
ꯎꯝ ꯎꯝ ꯑꯗꯣ ꯀꯩꯅꯣꯗꯤ ꯎꯝ ꯆꯥꯛ ꯆꯥꯛ ꯏꯁꯤꯡꯗꯤ ꯀꯩꯅꯣ ꯇꯧꯔ ꯂꯣꯏꯔꯝꯃꯅꯤ ꯅꯣꯏꯗꯤ ꯆꯥꯗꯣꯔꯃꯅꯤꯅꯦ
ꯀꯩꯅꯣ ꯇꯧꯋꯦ ꯑ ꯆꯥꯛ ꯊꯤꯈ꯭ꯔꯕ ꯊꯤꯗ꯭ꯔꯤꯕ ꯈꯪꯗꯦ ꯐꯣꯟꯗꯤ ꯇꯧꯔꯛꯇ꯭ꯔꯤ ꯑꯩꯈꯣꯏꯒꯤ ꯍꯦꯛ ꯍꯦꯛ ꯁꯨꯝ ꯆꯥꯛ ꯂꯣꯏꯕ ꯈꯣꯠꯄꯁꯦ ꯁꯨꯝ ꯏꯇꯩꯃꯅ ꯀꯧꯕ ꯂꯥꯛꯄ ꯇꯟꯗꯅ ꯍꯦꯛ ꯐꯣꯟꯗ ꯁꯨꯝ ꯍꯥꯏꯔꯛꯄ ꯌꯥꯎꯕꯅꯦ ꯆꯥꯛ ꯂꯣꯏꯔꯦ ꯂꯥꯛꯑꯣꯅ ꯍꯧꯖꯤꯛꯀꯤꯗꯤ ꯀꯧꯔꯛꯇ꯭ꯔꯤ ꯑꯗꯨꯒ ꯀꯩꯅꯣ ꯇꯧꯔꯦ ꯂꯣꯏꯗꯤ ꯂꯣꯏꯔꯝꯃꯅꯤ ꯈꯜꯂꯦ ꯑꯗꯨꯒ ꯑꯩꯁꯦ ꯎꯝ ꯉꯁꯤꯗꯤ ꯊꯕꯛ ꯌꯥꯝꯗꯣꯏꯅꯤ ꯍꯦꯛ ꯂꯣꯏꯕꯒ ꯉꯥꯏꯍꯥꯛꯇꯪꯗꯤ ꯄꯣꯊꯥꯔ ꯆꯥꯛꯇꯣꯛꯄꯒꯤ ꯑꯗꯨꯒ ꯑꯩꯒꯤꯃ ꯋꯥꯔꯤ ꯂꯥꯏꯔꯤꯛ ꯑꯃ ꯏꯕꯗꯣ ꯑꯣꯖꯥꯒꯤ ꯑꯗꯨꯗꯣ ꯉꯁꯤꯁꯦ ꯋꯥꯔꯣꯏꯁꯤꯟꯒꯤ ꯈꯔ ꯂꯣꯏꯁꯤꯟꯗꯧꯕ ꯈꯔ ꯂꯩꯕ ꯑꯗꯨꯝ ꯗꯨ ꯏꯔꯅꯤ ꯑꯗꯨꯒ ꯍꯌꯦꯡꯁꯨ ꯄꯔꯤꯈꯥ ꯊꯣꯛꯏꯕ ꯉꯁꯤꯕꯨꯗꯤ ꯁꯨꯇꯤ ꯊꯥꯏ ꯑꯈꯣꯏꯒꯤ ꯄꯩꯈꯥ ꯂꯩꯇꯕ ꯑꯗꯣ ꯍꯌꯦꯡꯗꯤ ꯂꯩ ꯑꯗꯨꯒꯤꯁꯨ ꯑꯃꯨꯛ ꯂꯥꯏꯔꯤꯛꯁꯦ ꯈꯔ ꯑꯃꯨꯛ ꯄꯥꯗꯣꯏꯅꯤ ꯃꯊꯪ ꯃꯊꯪ ꯃꯊꯪ ꯃꯊꯪ ꯁꯨꯝ ꯆꯨꯅꯕ ꯀꯥꯏ ꯀꯥꯏ ꯆꯠꯇꯣꯏ ꯂꯩꯒꯦ
ꯑꯩ ꯀꯩꯁꯨ ꯊꯣꯏꯗꯣꯛꯄ ꯆꯠꯅꯤꯡꯉꯥꯏ ꯂꯩꯇꯦꯗ ꯌꯨꯝꯗ ꯊꯕꯛ ꯃꯌꯥꯝ ꯂꯩꯕꯅꯤꯅ ꯆꯠꯄꯁꯦ ꯑꯩ ꯌꯥꯔꯤꯈꯩ ꯆꯠꯇꯦꯗ ꯑꯗꯣꯝ ꯀꯩꯅꯣꯅꯦ ꯅꯪꯅ ꯉꯍꯥꯟ ꯄꯨꯔꯛꯄ ꯀꯩꯅꯣꯗꯣ ꯍꯩꯅꯧꯁꯤꯡꯗꯣ ꯍꯩꯅꯧ ꯑꯆꯧꯕꯁꯤꯡꯗꯨꯗꯤ ꯇꯤꯟ ꯑꯃꯨꯛ ꯆꯥꯗꯦꯕ ꯑꯁ ꯑꯗꯨꯕꯨ ꯁꯔꯤꯛ ꯍꯩꯅꯧꯗꯨꯗꯤ ꯀꯩꯅꯣ ꯈꯥꯏꯗꯣꯛꯏ ꯈꯨꯗꯤꯡꯒꯤ ꯇꯤꯟ ꯑꯗ ꯑꯅꯤꯍꯨꯝ ꯈꯛꯇꯅꯦ ꯗꯩ ꯂꯧ ꯌꯥꯔꯤꯁꯦ ꯍꯥꯎꯕꯨꯗꯤ ꯌꯥꯝ ꯍꯥꯎꯋꯦꯕ ꯀꯣ ꯑꯗꯨꯒ ꯃꯥꯏ ꯃꯇꯣꯡꯗꯤ ꯀꯩꯁꯨ ꯌꯥꯝ ꯌꯥꯎꯗꯦꯕ ꯃꯔꯨꯁꯨ ꯆꯥꯎꯋꯦꯕ ꯁꯔꯩ ꯍꯩꯅꯧꯗꯣ ꯄꯤꯛꯏꯗꯨꯒ ꯃꯇꯣꯡꯗꯨ ꯏꯌꯥꯎ ꯌꯥꯎꯗꯦ ꯑꯗꯨꯒ ꯃꯍꯥꯎꯗꯤ ꯌꯥꯝ ꯂꯩꯌꯦꯕ ꯑꯗꯨꯒ ꯑꯌꯥꯝꯕꯅ ꯂꯣꯏ ꯇꯤꯟ ꯆꯪ ꯂꯩꯔꯝꯃꯦꯕ ꯑꯗꯨ ꯃꯁꯥꯒꯤ ꯑꯗꯨꯝ ꯆꯪꯕ꯭ꯔꯕ ꯑꯗꯨꯃꯥꯏꯅ
ꯁꯔꯩ ꯍꯩꯅꯧꯒꯤ ꯀꯩꯅꯣꯅꯦ ꯑꯗꯨꯗꯣ ꯍꯥꯟꯅꯗꯤ ꯈꯔ ꯃꯇꯣꯡꯁꯨ ꯌꯥꯎꯔꯝꯃꯦ ꯁꯨꯝ ꯀꯏꯔ ꯄꯥꯝꯕꯤꯗꯣ ꯌꯥꯝ ꯀꯨꯏꯔꯦꯕ ꯑꯩꯈꯣꯏꯅ ꯍꯦꯛ ꯈꯪꯕ ꯗꯩꯩ ꯄꯥꯜꯂꯝ ꯄꯥꯟꯕ ꯀꯩꯅꯣꯅꯦ ꯄꯥꯝꯕꯤꯅꯦꯕ ꯑꯗꯨꯒ ꯄꯥꯟꯕꯤꯗꯨꯁꯨ ꯌꯥꯝ ꯆꯥꯎꯔ ꯀꯥꯟ ꯇꯧꯋꯦ ꯁꯨꯝ ꯀꯨꯏꯔꯛꯄꯒꯤꯗꯤ ꯑꯣꯏꯗꯣꯏꯅꯦ ꯑꯗꯨꯒ ꯇꯤꯟꯖꯦ ꯍꯥꯟꯅꯗꯤ ꯀꯌꯥ ꯆꯥꯔꯝꯗꯦ ꯑꯗꯩꯗꯤ ꯑꯈꯣꯏꯅ ꯁꯨꯝ ꯈꯪꯕꯗ ꯆꯍꯤ ꯃꯔꯤ ꯃꯉꯥꯁꯦ ꯑꯗꯨꯝ ꯆꯥꯕꯗ ꯌꯥꯎꯈꯠꯂꯛꯑꯦ ꯑꯗꯣ ꯌꯥꯝ ꯊꯨꯝꯕꯒꯤꯔꯥꯁꯨ ꯈꯪꯗꯦꯕ ꯇꯤꯟ ꯆꯥꯏꯗꯣ ꯑꯁ ꯁꯨꯛꯆꯥ ꯆꯥꯗꯕ ꯀꯥꯡꯕꯨꯗꯤꯅꯦ ꯃꯀꯨꯗꯣ ꯐ ꯖꯅ ꯍꯩꯅꯧ ꯁꯔꯩ ꯍꯩꯅꯧꯗꯨꯒꯤ ꯃꯀꯨꯗꯣ ꯈꯣꯛꯄꯤꯔꯦ ꯑꯗꯣ ꯄꯨꯜꯂꯞ ꯄꯨꯜꯂꯞ ꯑꯈꯣꯏꯒꯤ ꯑꯈꯣꯏꯒꯤ ꯕꯔꯞ ꯆꯥꯕꯗꯧꯅꯀꯣ ꯄꯨꯂꯞ ꯄꯨꯂꯞ ꯎꯝꯖꯤꯜꯂꯒꯅꯦ ꯁꯨꯅ ꯃꯥꯒꯤ ꯃꯇꯣꯡꯗꯣ ꯆꯨꯞꯊꯣꯛꯄ ꯑꯗꯨꯒꯗꯤ ꯑꯁ ꯀ꯭ꯌꯥꯝ ꯍꯥꯎꯋꯤ ꯊꯨꯝꯃꯒ ꯑꯗꯣ ꯑꯗꯨ ꯅꯠꯇꯕ ꯑꯆꯧꯕ ꯉꯔꯥꯡ ꯑꯩꯅ ꯅꯍꯥꯟꯒꯤ ꯑꯗꯨꯏ ꯊꯝꯃꯝꯕꯗꯨꯗ ꯀꯩꯅꯣꯗꯣ ꯍꯩꯅꯧ ꯀꯩꯕ ꯑꯆꯧꯕ ꯌꯥꯎꯕꯗꯣ ꯑꯃꯨꯟꯕꯗꯣ ꯑꯗꯨꯗꯣ ꯀꯩꯅꯣ ꯇꯧ ꯍꯥꯏꯕ ꯃꯔꯨ ꯊꯥꯖꯤꯜꯂꯣ ꯑꯗꯨꯗꯣ ꯑꯗꯨꯝ ꯃꯄꯨꯡ ꯐꯥ ꯈꯤꯕꯅꯤꯅ ꯑꯗꯨꯝ ꯑꯌꯤꯡꯕ ꯃꯐꯝꯗ ꯊꯝꯕ ꯃꯇꯝꯗ ꯆꯥꯕ ꯂꯣꯏꯅꯔꯀꯥꯟꯗ ꯃꯇꯣꯟ ꯆꯣꯡꯉꯛꯀꯅꯦꯕ ꯑꯗꯨ ꯊꯥꯖꯜꯂꯣꯕ
ꯍꯣꯏ ꯊꯥꯖꯟꯒꯦ ꯄꯥꯔꯠꯇ ꯑꯝ ꯇꯧꯔꯒ ꯊꯥꯖꯤꯜꯂꯣꯏꯔꯦ ꯂꯩꯕꯥꯛꯇꯗꯤ ꯊꯥꯕꯝꯗꯤ ꯂꯩꯇ꯭ꯔꯦꯕꯀꯣ ꯑꯗꯨꯒ ꯑꯈꯣꯏꯒꯤ ꯎꯝ ꯀꯃꯥꯏ ꯍꯥꯏꯗꯣꯏꯅꯣ ꯕ꯭ꯔꯥꯏꯠꯀꯨꯝꯕ ꯑꯀꯥꯏꯕꯒꯨꯝꯕꯗ ꯇꯧꯔꯒ ꯊꯥꯔꯒ ꯊꯝꯒꯦ ꯅꯣ ꯍꯧꯖꯤꯛꯀꯥꯟꯗꯤ ꯑꯗꯨꯝ ꯄꯤꯛꯅꯁꯨ ꯑꯗꯨꯝ ꯄꯥꯟꯅꯔꯕꯅꯤꯗ ꯆꯍꯤ ꯌꯥꯝꯗ꯭ꯔꯁꯨ ꯆꯍꯤ ꯑꯅꯤ ꯑꯍꯨꯝꯗꯒ ꯑꯗꯨꯝ ꯄꯨꯡꯄꯥꯟ ꯄꯥꯟꯅꯔꯦꯕ ꯍꯩꯅꯧ ꯁꯤꯡꯁꯦ ꯊꯥꯏꯟ ꯗꯧꯅ ꯎꯖꯥꯎ ꯑꯣꯏꯅ ꯍꯧꯕꯗꯣ ꯄꯥꯛꯅꯕꯨ ꯍꯧꯕꯨ ꯍꯧꯅꯗ꯭ꯔꯦꯕ ꯀꯃꯥꯏ ꯇꯩꯅꯣ ꯈꯪꯗꯦ ꯅꯍꯥꯟꯋꯥꯏꯗꯤ ꯍꯩꯅꯧ ꯄꯥꯝꯕꯤ ꯑꯃ ꯍꯧꯕꯗ ꯌꯥꯝ ꯀꯨꯏ ꯆꯪꯗ꯭ꯔꯥ ꯍꯧꯖꯤꯛꯇꯤ ꯆꯍꯤ ꯑꯅꯤ ꯆꯍꯤ ꯑꯍꯨꯝꯗꯒ ꯂꯣꯏ ꯄꯥꯜꯂꯦꯕ ꯍꯩꯅꯧꯁꯤꯡꯁꯦ ꯀꯃꯥꯏ ꯇꯩꯅꯣ ꯈꯪꯗꯦꯕ ꯑꯗꯨꯃꯥꯏꯅ ꯄꯥꯜꯂꯛꯑꯗꯤ ꯐꯅ ꯑꯩꯁꯨ ꯕ꯭ꯔꯥꯏꯗ ꯇ ꯑꯦꯅ ꯊꯥꯒꯦ ꯊꯝꯖꯤꯟꯒꯦ ꯑꯗꯨ ꯃꯔꯨꯗꯣ ꯍꯥꯎꯁꯨ ꯍꯥꯎꯋꯦ ꯑꯗꯣ ꯍꯩꯅꯧꯗꯨꯁꯨ ꯇꯤꯟ ꯑꯃꯕꯨ ꯆꯥꯗꯦ ꯍꯩ ꯑꯁꯦꯡꯕ ꯑꯣꯏꯌꯦꯕ ꯑꯗꯨ ꯉꯔꯥꯡꯁꯦ ꯑꯈꯣꯏ ꯏꯇꯩꯃꯅꯥ ꯍꯩꯅꯧ ꯑꯃꯝ ꯄꯤꯔꯛꯑꯦ ꯑꯩꯉꯣꯟꯗ ꯑꯩꯅꯅꯦ ꯑ ꯀꯩꯅꯣ ꯑꯈꯣꯏꯒꯤ ꯑꯩꯅ ꯉꯔꯥꯡ ꯅꯉꯣꯟꯗ ꯀꯩꯅꯣ ꯅꯍꯥꯟꯅ ꯑꯩꯅ ꯅꯉꯣꯟꯗꯒ ꯖꯨꯄꯤ ꯌꯨꯕꯤ ꯅꯉꯣꯟꯗ ꯍꯥꯏꯕꯗꯣ ꯑꯗꯨꯗꯨꯒꯤ ꯃꯑꯣꯡꯗꯨꯅꯦꯕ ꯃꯥꯅ ꯑꯩꯉꯣꯟ ꯑꯩꯉꯣꯟꯗ ꯁꯤ ꯍꯩꯅꯧꯁꯤ ꯅꯪꯅ ꯅꯍꯥꯟ ꯅꯃꯥꯟꯅꯕ ꯋꯥꯔꯤ ꯁꯥꯟꯅꯕꯗ ꯌꯨꯕꯤ ꯅꯥꯉꯣꯟꯗ ꯍꯥꯏꯕꯗꯣ ꯁꯤꯁꯤꯅꯤ ꯁꯤ ꯂꯩ ꯂꯩ ꯒꯤ ꯃꯇꯣꯟ ꯇꯧꯔꯀꯥꯟꯗꯅꯦ ꯆꯥꯔ ꯌꯦꯡꯉꯦꯕꯀꯣ ꯑꯗꯨꯒꯅꯦ ꯀꯔꯤꯝ ꯁꯤꯟꯗꯦꯕ ꯈꯪꯕ꯭ꯔꯥ ꯌꯥ ꯀꯨꯝꯒ꯭ꯔꯕ ꯑꯩꯁꯦ ꯑꯗꯨ ꯆꯥꯕ ꯉꯝꯃꯦꯕ ꯈꯪꯕ꯭ꯔꯥ ꯆꯧ ꯆꯧꯒ ꯂꯥꯎꯔꯒꯅꯦ ꯈꯪꯗꯦ ꯌꯥꯝ ꯍꯥꯎꯋꯦ ꯑꯗꯨꯁꯨ ꯆꯥꯏꯌꯦ ꯉꯔꯥꯡ ꯅꯨꯡꯗꯥꯡ ꯅꯨꯡꯗꯥꯡ ꯍꯥꯏꯗꯤ ꯑꯈꯣꯏꯒꯤ ꯁꯟꯗꯥ ꯋꯥꯏꯔꯝ ꯑꯗꯥꯏꯗꯅꯦ ꯑꯩꯅ ꯆꯥꯛ ꯂꯥꯝꯃꯦꯅ ꯁꯨꯝ ꯇꯧꯔꯤꯀꯥꯟꯗꯅ ꯃꯥꯅ ꯑꯗꯨꯗ ꯍꯦꯛ ꯄꯜꯂꯛꯄ
ꯒꯤ ꯋꯥ ꯅꯠꯇꯕ ꯀꯩꯅꯣꯁꯨ ꯑ ꯌꯣꯡꯆꯥꯛꯁꯨ ꯍꯧꯖꯤꯛꯀꯥꯟꯗꯤ ꯌꯥꯝ ꯊꯣꯛꯑꯦꯗꯅ ꯆꯍꯤ ꯑꯅꯤꯗ ꯑꯍꯨꯝꯗ ꯄꯥꯟꯕꯤ ꯀꯥꯏ ꯇꯧꯕꯗꯣ ꯑꯗꯨꯃꯥꯏ ꯇꯧꯗꯅ ꯑ ꯌꯣꯡꯆꯥꯛ ꯌꯣꯟꯕ ꯂꯝꯕꯤꯗ ꯌꯣꯜꯂꯝꯕ ꯃꯤꯗꯩꯩ ꯂꯧꯔꯛꯑꯀꯥꯟꯗ ꯃꯔꯨꯁꯦ ꯑꯀꯪꯕ ꯑꯣꯏꯅ ꯂꯧꯔꯛꯑꯦ ꯑꯈꯣꯏꯁꯨ ꯍ ꯑ ꯈꯔꯗꯤ ꯌꯨꯝꯖꯟꯈꯔꯦ ꯑꯩꯅ ꯈꯔ ꯑꯝꯗꯤ ꯑꯇꯣꯞꯄ ꯄꯥꯠꯇ꯭ꯔꯥ ꯑꯃꯗ ꯏꯁꯤꯡꯁꯦ ꯇꯤꯡꯖꯤꯜꯂ ꯄꯣꯞꯊꯣꯛꯍꯜꯂꯀꯥꯟꯗ ꯑꯃꯨꯛ ꯄꯣꯛꯄ ꯂꯣꯏꯔꯦ ꯍꯥꯏ ꯀꯥꯟꯗ ꯂꯩꯕꯥꯛ ꯉꯥꯥꯛꯇ ꯌꯨꯡꯖꯤꯟꯒꯔꯦ ꯍꯧꯔꯛꯑꯦꯕꯀꯣ ꯄꯥꯝꯕꯤꯁꯦ ꯑꯩꯅ ꯇꯔꯦꯠ ꯅꯤꯄꯥꯜ ꯌꯨꯡꯖꯟꯕꯁꯤꯗ ꯑꯅꯤ ꯑꯍꯨꯝ ꯃꯗꯤ ꯃꯀꯣꯛꯁꯨ ꯑꯗꯨꯝ ꯀꯪꯉ ꯇꯤꯟ ꯆꯥꯌꯦꯕ ꯇꯧꯔꯦ ꯑꯗꯣ ꯑꯍꯨꯝ ꯃꯔꯤꯗꯤ ꯐꯖꯅ ꯍꯧꯔꯛꯏꯌꯦ ꯁꯤꯁꯦ ꯃꯐꯝ ꯆꯥꯕꯩ ꯊꯥꯒꯦꯅ ꯈꯜꯂꯤ ꯑꯗꯣ ꯅꯣꯏꯁꯨ ꯊꯥꯕꯝꯗꯣ ꯂꯩꯔꯒꯗꯤ ꯆꯥꯔ ꯑꯃꯒꯨꯝꯕ ꯄꯤꯔꯛꯀꯦ ꯍꯥꯏꯗꯤ ꯆꯍꯤ ꯑꯍꯨꯝꯗ ꯄꯥꯜꯂꯦ ꯍꯥꯏꯕꯁꯤꯗꯤ ꯑꯗꯨꯝ ꯇ꯭ꯔꯥꯏ ꯁꯨꯝ ꯇꯧꯅꯤꯡꯉꯦ ꯌꯦꯡꯅꯤꯡꯉꯦꯗꯅ ꯍꯥꯏꯕꯗꯤ ꯌꯥꯝ ꯊꯨꯅ ꯄꯥꯜꯂꯛꯄꯗꯣ ꯑꯗꯨ ꯅꯠꯇꯕ ꯊꯥꯏꯅꯒꯤ ꯊꯥꯔꯒ ꯑꯦꯍ ꯍꯦꯛꯇ ꯆꯍꯤ ꯇꯔꯥ ꯑꯃ ꯀꯨꯟ ꯑꯃ ꯂꯩꯔꯒ ꯀꯣꯟꯅ ꯄꯥꯅꯔꯛꯄ ꯑꯗꯨ ꯅꯠꯇꯕ ꯍꯧꯖꯤꯛ ꯆꯍꯤ ꯑꯍꯨꯝꯗ ꯄꯥꯜꯂꯦ ꯍꯥꯏꯕꯅꯤꯅꯥ ꯌꯦꯡ ꯌꯥꯏꯗꯅ ꯆꯍꯤ ꯑꯍꯨꯝ ꯑꯁꯤꯗꯤ ꯈꯪꯍꯧꯔꯣꯏ ꯍꯥꯏꯕꯁꯤ ꯆꯍꯤ ꯑꯍꯨꯝꯁꯤꯗꯤ ꯅꯠꯇ꯭ꯔꯥ
ꯈꯪꯍꯧꯔꯣꯏꯗ ꯍꯌꯦꯡ ꯍꯪꯆꯤꯠ ꯀꯨꯝꯕꯅꯦ ꯍꯧꯖꯤꯛꯇꯤ ꯊꯥꯏꯅꯗꯤ ꯑꯩꯈꯣꯏꯅ ꯍ ꯂꯥꯏꯔꯤꯛ ꯇꯝꯃꯤꯉꯩ ꯃꯇꯝꯗꯗꯤ ꯅꯣꯡꯃꯥꯏꯖꯤꯡ ꯅꯨꯃꯤꯠꯁꯦ ꯂꯥꯛꯄꯁꯦ ꯌꯥꯝ ꯀꯨꯏꯅ ꯆꯪꯕꯣꯏ ꯅꯤꯡꯗ꯭ꯔꯥ ꯑꯁ ꯀꯪꯝ ꯀꯥꯟꯗꯅ ꯅꯣꯡꯃꯥꯏꯖꯤꯡ ꯑꯣꯏꯗꯣꯏꯅꯣꯅ ꯁꯨꯇꯤ ꯄꯥꯝꯕꯒꯤ ꯑꯉꯥꯡ ꯅꯀꯣ ꯍꯧꯖꯤꯛꯇꯤ ꯌꯦꯡꯉꯨꯅꯦ ꯍꯞꯇꯥ ꯑꯃꯗꯅ ꯍꯞ ꯍꯥꯞꯇ ꯑꯃꯁꯤ ꯌꯦꯡꯉꯨꯅꯦ ꯀꯔꯤꯝ ꯈꯪꯍꯧꯗꯦ ꯊꯥꯒꯁꯦ ꯌꯦꯡꯉꯨꯅꯦ ꯀꯔꯤꯝ ꯈꯪꯍꯧꯗꯦꯉꯣ ꯍ ꯆꯍꯤ ꯑꯃ ꯐꯥꯔꯛꯄꯒꯁꯦ ꯌꯦꯡꯉꯨꯅꯦ ꯈꯪꯗꯦ ꯃꯇꯝꯅ ꯖꯔ ꯖꯔ ꯖꯔ ꯍꯧꯈꯤ ꯅꯣꯡꯃꯇꯁꯨ ꯀꯅꯥꯝ ꯇꯧꯗꯦ ꯍꯜꯂꯛꯀꯗꯧꯕꯁꯨ ꯅꯠꯇꯕ ꯑ ꯀꯩꯅꯣ ꯀ ꯎꯝ ꯇꯧꯒꯗꯧꯕ ꯃꯌꯥꯝ ꯑꯃꯅ ꯅꯨꯡ ꯋꯥꯠ ꯂꯧꯍꯧꯔꯒ ꯑꯗꯨꯝ ꯆꯠꯈꯤꯗꯨꯏꯅꯦ ꯌꯦꯡꯉꯨꯅꯦ ꯃꯇꯝꯁꯤꯅ
ꯃꯥꯅꯦ ꯍꯧꯈꯤꯕꯗꯤ ꯈꯪꯍꯧ ꯗꯦ ꯑꯗꯨꯒ ꯁꯨꯝ ꯍꯧꯈꯤꯕ ꯈꯪꯍꯧꯗꯕ ꯍꯥꯏꯁꯦ ꯆꯍꯤꯗꯤ ꯁꯨꯝ ꯍꯥꯞꯀꯠꯂꯛꯇꯣꯏꯅꯤꯗꯣ ꯏꯁꯥꯗꯤ ꯁꯨꯝ ꯑꯍꯜ ꯑꯣꯏꯁꯜꯂꯛꯇꯣꯏꯅꯤꯗꯣ ꯍ ꯇꯧꯗꯧꯕ ꯊꯕꯛꯅꯗꯤ ꯃꯌꯥꯝ ꯇꯧꯍꯧꯗꯕ ꯇꯧꯒꯦ ꯇꯧꯒꯦ ꯈꯜꯂꯒ ꯁꯨꯝ ꯃꯇꯝ ꯌꯧꯁꯤꯜꯂꯛꯄ ꯍꯥꯟꯕꯗꯣ ꯑꯗꯨꯅ ꯃꯇꯝꯕꯨꯗꯤ ꯀꯩꯁꯨ ꯉꯥꯏꯕꯤꯗꯦ ꯃꯤꯑꯣꯏꯕ ꯑꯩꯈꯣꯏꯅꯕꯨ ꯑꯗꯨꯗ ꯍꯌꯦꯡ ꯍꯣꯔꯦꯟ ꯍꯌꯦꯡꯅ ꯂꯩꯕꯩ ꯋꯥꯅꯦ ꯃꯇꯝꯗꯤ ꯂꯦꯡꯗꯅ ꯑꯗꯨꯝ ꯃꯥꯒꯤ ꯍ ꯑꯝ ꯃ ꯃꯉꯥꯜꯒꯤꯗ ꯂꯣꯏ ꯆꯠꯈꯤꯗꯣꯏꯅꯦ ꯇꯧꯔꯤꯁꯦ
ꯑꯗꯨꯅꯤ ꯍꯧꯈꯤꯕꯗꯤ ꯀꯔꯤꯝ ꯈꯪꯍꯧꯗꯦ ꯍꯥꯏꯁꯤꯅꯤ ꯑꯗꯨꯅ ꯑꯈꯣꯏꯅ ꯇꯧꯍꯧꯒꯗꯕ ꯃꯌꯥꯝꯗꯤ ꯑꯗꯨꯝ ꯋꯥꯠꯂ ꯋꯥꯠꯂ ꯋꯥꯠꯂ ꯋꯥꯠꯂꯒ ꯑꯗꯨꯝ ꯂꯩꯍꯧꯗꯣꯏꯅꯤ ꯇꯧꯔꯤ ꯈꯜꯂꯨꯕꯗꯒꯗꯤ ꯌꯥꯝ ꯅꯨꯡꯁꯤꯕꯖꯥꯠꯅꯤꯗ ꯄꯨꯟꯁꯤꯒꯥꯏꯁꯦ ꯇꯝꯕ ꯉꯝꯕ ꯅꯠꯇꯦ ꯑꯩꯈꯣꯏ ꯃꯤꯑꯣꯏꯕꯁꯦ ꯌꯦꯡꯎꯅꯦ ꯎ ꯎꯝ
ꯃꯥꯅꯦ ꯆꯨꯝꯃꯦ ꯑꯗꯣ ꯀꯩꯅꯣ ꯇꯧꯕ꯭ꯔꯣ ꯉꯔꯥꯡ ꯈꯦꯆꯤ ꯆꯥꯏ ꯍꯥꯏꯕ ꯗꯣ ꯀꯩ ꯀꯩ ꯃꯊꯦꯜ ꯌꯥꯎꯒꯦ ꯏꯟꯖꯥꯡꯗ
ꯏꯟꯖꯥꯡꯖꯦ ꯑꯥ ꯎꯁꯣꯏ ꯎꯇꯤ ꯑꯃ ꯇꯧꯔꯦꯀꯣ ꯑꯗꯨꯒ ꯑꯥ ꯈꯥꯃꯦꯟ ꯕꯔꯃꯥꯔꯁꯤꯀꯥꯗꯨꯅꯦ ꯍꯋꯥꯏ ꯑꯁꯥꯡꯕꯤꯅꯦ ꯀꯥꯔꯣꯠꯅꯦ ꯑꯗꯒꯤ ꯎꯔꯦ ꯍꯋꯥꯏ ꯀꯣꯂꯤ ꯍꯋꯥꯏꯁꯨ ꯌꯥꯎꯔꯦ ꯑꯗꯨ ꯃꯌꯥꯝꯗꯨ ꯃꯨꯛ ꯀꯥꯡꯍꯧ ꯉꯧꯔꯦ ꯑꯂꯨꯁꯨ ꯌꯥꯎꯋꯦ ꯑꯗꯨꯕꯨꯅꯦ ꯀꯥꯡꯍꯧꯗꯨꯅ ꯊꯥꯎꯖꯤ ꯈꯨꯌꯥꯝ ꯑꯃ ꯌꯥꯝꯅ ꯍꯥꯞꯄ ꯉꯧꯔꯕ ꯑꯩꯈꯣꯏ ꯇꯩꯃꯅ ꯑꯩꯗꯤ ꯊꯥꯎ ꯌꯥꯝꯃꯟꯗꯅ ꯑꯩ ꯆꯥꯚꯝ ꯈꯪꯗꯦ ꯍꯥꯏꯕ ꯊꯥꯎꯗꯨ ꯑꯣꯔꯣꯔꯣ ꯇꯥꯔꯦ ꯀꯥꯡꯍꯧꯗꯣ ꯑꯗꯒꯤ ꯀꯩꯅꯣ ꯈꯦꯔꯆꯤꯗꯨꯁꯨ ꯑꯩꯈꯣꯏꯒꯤ ꯄ꯭ꯂꯥꯎꯒꯤ ꯇꯥꯏꯞꯇ ꯇꯧꯔꯦꯕ ꯊꯥꯎ ꯉꯥꯛꯇ ꯈꯦꯆꯤꯗꯨꯁꯨ ꯑꯗ ꯑꯩꯅ ꯅꯣꯏꯒꯤ ꯈꯦꯆꯤꯁꯤꯗꯤ ꯈꯦꯆꯤ ꯅꯠꯇ꯭ꯔꯦ ꯅꯣꯏꯁꯤꯗꯤ ꯑꯩꯈꯣꯏꯅ ꯆꯥꯅꯤꯡꯉꯤ ꯈꯦꯆꯤꯗꯤ ꯍꯋꯥꯏꯒ ꯈꯤꯇꯪ ꯅꯝꯇꯛꯀ ꯇꯧꯔꯒ ꯐꯔꯥ ꯐꯔꯥꯒ ꯂꯥꯎꯔꯒ ꯑꯩꯈꯣꯏꯒꯤ ꯍꯥꯏꯐꯦꯠ ꯋꯥꯎꯔꯞꯀ ꯆꯠꯄꯗꯣ ꯍꯋꯥꯏ ꯌꯥꯝꯕꯒꯤ ꯑꯗꯨꯒꯨꯝꯕꯗꯨ ꯆꯥꯅꯤꯡꯕꯅꯤ ꯅꯣꯏꯖꯤꯗꯤ ꯄ꯭ꯂꯥꯎꯅꯤ ꯅꯣꯏꯖꯤꯗꯤ ꯈꯦꯆꯤ ꯅꯠꯇꯦꯅ ꯍꯥꯏꯕ ꯃꯣꯏꯃꯌꯥꯝꯅ ꯑꯗꯨꯑꯣꯏꯁꯨ ꯁꯤꯅ ꯍꯥꯎꯇ꯭ꯔꯣ ꯊꯥꯎ ꯈꯔ ꯅꯝꯕꯁꯤꯅ ꯍꯥꯎꯇ꯭ꯔꯥꯌꯦ ꯑꯗ ꯑꯩꯗꯤ ꯊꯥꯎ ꯊꯨꯝꯖꯤꯡ ꯀꯩꯀꯥꯗꯣ ꯑꯩ ꯀꯌꯥ ꯆꯥꯅꯤꯡꯗꯕ ꯑꯗꯨꯒꯤ ꯃꯍꯥꯎꯕꯨꯗꯤ ꯂꯩꯇꯦ ꯍꯥꯏꯕ ꯅꯠꯇꯕ ꯍꯥꯎꯋꯦꯕ ꯍꯥꯎ ꯍꯥꯎꯔꯒꯁꯨ ꯊꯥꯎꯗꯨ ꯉꯛ ꯆꯥꯁꯟꯕꯗꯗꯤ ꯄꯨꯛꯁꯨ ꯅꯨꯡꯉꯥꯏꯇꯦꯗꯅꯀꯣ ꯑꯗꯨꯒꯤ ꯑꯩꯅ ꯆꯥꯕꯨꯗꯤ ꯆꯥꯏ ꯑꯗꯨ ꯌꯥꯝ ꯀꯥ ꯍꯦꯟꯅ ꯆꯥꯕꯗꯤ ꯑꯣꯏꯗꯦ
ꯎꯝ ꯃꯥꯅꯦ ꯀꯩꯅꯣ ꯑꯩꯈꯣꯏꯒꯤ ꯈꯦꯆꯤꯁꯤꯖꯨ ꯃꯆꯨ ꯌꯥꯝ ꯌꯥꯛ ꯃꯜꯂꯁꯨ ꯍꯥꯎꯇꯝꯅꯦ ꯈꯤꯇꯪ ꯆꯝꯂꯛ ꯇꯧꯔꯦꯗꯅ ꯑꯗꯨꯒ ꯃꯔꯨꯑꯣꯏꯅ ꯃꯥꯒꯤꯗꯤ ꯏꯆꯝ ꯆꯝꯅ ꯑꯩꯈꯣꯏꯒꯤ ꯍꯋꯥꯏ ꯀꯩꯀꯩ ꯃꯔꯣꯏ ꯀꯩ ꯐꯨꯠꯂꯀꯥꯟꯗ ꯁꯧꯔꯀꯥꯟꯗ ꯑꯩꯈꯣꯏꯒꯤ ꯆꯦꯡ ꯍꯥꯞꯆꯜꯂꯀꯥꯟꯗ ꯆꯥꯛ ꯊꯣꯡꯕꯗ ꯏꯆꯝ ꯆꯝꯅ ꯊꯣꯡꯉꯦꯗꯅ ꯂꯣꯏꯔꯦ ꯍꯥꯏꯀꯥꯟ ꯀꯥꯟꯖꯤꯗꯅꯦ ꯀꯣꯟꯅ ꯊꯤꯗꯣꯛꯑ ꯃꯇꯨꯡꯗ ꯃꯔꯣꯏ ꯃꯔꯥꯗꯣ ꯈꯤꯇꯪ ꯁꯣꯛ ꯇꯧꯕꯗꯨꯒ ꯑꯗꯨ ꯇꯧꯗ꯭ꯔꯤꯉꯩꯗ ꯑꯩꯈꯣꯏ ꯘꯤꯁꯦ ꯈꯤꯇꯪ ꯍꯥꯞꯄ ꯇꯣꯠꯀꯗꯕꯅꯦꯕ ꯄꯨꯔꯥ ꯆꯥꯛꯇꯣ ꯑꯣꯏꯔ ꯊꯤꯔꯀꯥꯟꯗ ꯆꯥꯔꯝꯗꯥꯏꯗ ꯑꯗꯨꯒ ꯃꯔꯣꯏ ꯇꯥꯎꯒꯤꯕ ꯃꯔꯣꯏꯗꯨ ꯃꯊꯛꯇ ꯆꯥꯏꯕꯤꯔꯅꯤ ꯃꯣꯔꯣꯛ ꯇꯥꯎꯒꯤꯕꯗꯨ ꯆꯥꯏꯕꯤꯔꯦ ꯗꯨꯒ ꯘꯤꯗꯣ ꯇꯧꯔ ꯇꯣꯠꯂꯒ ꯑꯗꯨꯗ ꯑꯗꯨꯝ ꯐꯣꯝ ꯇꯥꯕꯅꯦꯕ ꯈꯦꯆꯤꯒꯤꯗꯤ ꯅꯠꯇ꯭ꯔꯒꯗꯤ ꯊꯥꯎ ꯍꯦꯟꯅ ꯌꯥꯝꯕ ꯍꯥꯟꯅ ꯉꯧꯕ ꯍꯥꯟꯅ ꯉꯧꯔ ꯇꯧꯕꯁꯨ ꯂꯩꯀꯣ ꯑꯗꯣ ꯈꯤꯇꯪ ꯅꯤꯌꯣꯝ ꯁꯣꯏꯇꯥꯗꯤ ꯄ꯭ꯂꯥꯎꯒꯤ ꯇꯥꯏꯞꯇ ꯍꯦꯛꯇ ꯑꯣꯟꯊꯣꯛꯈꯤꯕꯖꯨ ꯌꯥꯎꯕꯅꯦ ꯍꯥꯏꯕ ꯄ꯭ꯂꯥꯎ ꯃꯥꯟꯕ
ꯑꯣ ꯐꯔꯦ ꯐꯔꯦ ꯑꯗꯨꯗꯤ ꯊꯝꯃꯒꯦꯀꯣ
ꯍꯣꯏ ꯍꯣꯏ